ꯑꯥꯎ ꯀꯩ ꯇꯧꯔꯤꯒꯦ
ꯍꯥꯥ
ꯀꯩ ꯇꯧꯔꯤꯒꯦ
ꯅꯪ ꯋꯥꯈꯜ ꯅꯪ ꯋꯥꯈꯜ ꯇꯧꯔꯒ ꯂꯩꯌꯦ
ꯑꯠꯆꯥ ꯀꯔꯤꯔꯣ ꯀꯩꯁꯨ ꯇꯧꯗꯦꯗ
ꯇꯧꯑꯣꯅ ꯑꯃꯗꯤ
ꯇꯧꯅꯤꯡꯗꯦ ꯇꯨꯡꯒꯦ ꯇꯧꯕꯅꯤ
ꯀꯩ ꯇꯧꯅꯤꯡꯗꯕ ꯇꯨꯝꯒꯅꯨ
ꯑꯩꯒꯤ ꯈꯨꯨꯁꯤꯅꯤ ꯀꯥꯏꯅꯣ
ꯍꯥꯥ
ꯇꯣꯡꯅꯤꯡꯈ꯭ꯔꯗꯤ ꯇꯨꯡꯒꯦ ꯇꯧꯕꯅꯤ ꯀꯩꯅꯣ
ꯇꯨꯝꯅꯤꯡꯕꯤꯒꯅꯨ ꯍꯥꯏꯕ
ꯑ
ꯇꯅꯤꯡꯕꯤꯒꯅꯨ ꯍꯥꯏꯕꯅꯦ ꯑꯩꯅ ꯍꯥꯏꯕꯗꯤ
ꯑꯩꯒꯤ ꯈꯨꯁꯤꯅꯤ ꯀꯩꯅꯣ
ꯅꯪ ꯈꯨꯁꯤ ꯅꯠꯇꯦ ꯑꯩꯒꯤ ꯀꯁꯤꯅꯦ
ꯑꯁ ꯌꯥꯔꯦ
ꯌꯥꯗ꯭ꯔꯗꯤ
ꯌꯥꯔꯦ
ꯌꯥꯔꯅꯨ
ꯑ
ꯑꯣ
ꯌꯥ ꯂꯥꯎꯗꯦ
ꯂꯧꯕꯤꯌꯣ
ꯂꯋꯥ ꯂ ꯗꯦ ꯂꯧꯔꯥꯎꯔꯣꯏ
ꯀꯣ ꯋꯥꯣꯕꯤ
ꯂꯧꯕꯤꯔꯣꯏ
ꯇꯧꯕꯤꯌꯨ
ꯅꯣꯏꯗꯤ ꯉꯁꯤ ꯀꯔꯤ ꯇꯧꯕ꯭ꯔꯣ
ꯑꯩꯈꯣꯏꯗꯤ ꯉꯁꯤ ꯂꯧ ꯆꯠꯂꯦ ꯂꯧ ꯃꯇꯝꯅꯤꯅ
ꯑ ꯂꯣꯏꯗ꯭ꯔꯤꯕ꯭ꯔꯣ ꯍꯧꯖꯤꯛ
ꯂꯩꯣꯏꯗ꯭ꯔꯤꯌꯦ ꯂꯣꯏꯗ꯭ꯔꯤꯌꯦ ꯅꯣꯡ ꯆꯨꯔꯛꯇꯕꯒꯤ ꯅꯪꯗꯤ ꯉꯁꯤ ꯀꯥꯏ ꯆꯜꯂ
ꯑꯩꯈꯣꯏꯁꯨ ꯀꯩꯁꯨ ꯇꯧꯗꯦꯗ ꯑꯗꯨꯝ ꯂꯩꯕꯅꯤ
ꯀꯥꯏꯗ
ꯑꯗꯨꯝ ꯍꯣꯁꯇꯦꯜꯗ
ꯎꯝ ꯔꯁ ꯑꯗ
ꯍꯣꯏ ꯉꯥꯏꯇ꯭ꯔꯔꯤꯗꯤꯌꯦ
ꯎꯝ ꯌꯥꯝꯅ ꯅꯨꯡꯉꯥꯏꯔ ꯅꯨꯡꯉꯥꯏꯔꯦꯅꯦ ꯅꯪ ꯑꯁꯤ ꯀꯔꯤ ꯍꯋꯥꯏ ꯆꯥꯕ꯭ꯔꯥ
ꯍꯥꯥ
ꯍꯋꯥꯏ ꯆꯥꯕ꯭ꯔꯥ ꯅꯪ ꯉꯁꯤ
ꯍꯋꯥꯏꯗꯤ ꯀꯔꯤꯔꯣ
ꯐꯖꯅꯤꯡꯉꯥꯏ
ꯍꯥ
ꯐꯖꯅꯤꯡꯉ
ꯀꯔꯤ
ꯑꯣ ꯍꯋꯥꯏꯗꯤ ꯐꯖꯅꯤꯡꯉꯥꯏ ꯆꯥꯕ ꯅꯠꯇ꯭ꯔꯣ
ꯈꯪꯗꯦ ꯑꯩꯈꯣꯏꯗꯤ
ꯎꯝ
ꯈꯪꯗꯦ ꯈꯨꯏꯗꯦ
ꯀꯔꯤꯒꯤ ꯈꯪꯗꯅꯕ
ꯈꯪꯅꯤꯡꯗꯕꯒꯤ
ꯎꯝ ꯅꯪ ꯍꯣꯁꯇꯦꯜꯗ ꯍꯣꯁꯇꯦꯜꯗ ꯂꯩ ꯅꯪ ꯍꯣꯁꯇꯦꯜꯗ ꯂꯩꯌꯦ ꯍꯥꯏꯕꯀꯣ
ꯑꯥꯎ
ꯃꯤꯌꯥꯝꯕ꯭ꯔꯥ
ꯑ ꯇ꯭ꯋꯦꯟꯇꯤ ꯄ꯭ꯂꯁ ꯂꯩꯌꯦ
ꯀꯥꯏ ꯀꯔꯤ ꯍꯣꯁꯇꯦꯜꯅꯣ ꯅꯪꯒꯤꯗꯣ
ꯑꯦ ꯍꯥꯏꯕꯤꯔꯣꯏ
ꯑꯗꯨ ꯄꯨꯡ ꯀꯌꯥꯗꯒꯤ ꯆꯠꯄ
ꯍꯥ
ꯄꯨꯡ ꯀꯌꯥꯗꯒꯤꯩ ꯆꯠꯄꯅꯣ
ꯀꯩꯗ
ꯅꯪ ꯍꯣꯁꯇꯦꯜꯗꯨ ꯅꯪ ꯀ꯭ꯂꯥꯁ ꯆꯠꯄꯗꯨꯣ
ꯀ꯭ꯂꯥꯁ ꯆꯠꯇꯦ ꯑꯩꯈꯣꯏꯗꯤ ꯍꯧꯖꯤꯛ ꯁꯨꯇꯤ ꯃꯇꯝꯅꯤꯒꯤ ꯀꯩꯅꯣ
ꯄꯤꯁ ꯑꯗꯨꯗꯤ ꯀꯔꯤ ꯍꯣꯁꯇꯦꯜꯂꯣ ꯅꯔꯁꯤꯡ ꯏꯁꯇꯨꯗꯦꯟꯂꯣ
ꯅꯠꯇꯦ
ꯃꯅꯦ
ꯈꯈꯣꯏꯗꯤ ꯑꯔꯠꯁꯀꯤ ꯏꯁꯇꯨꯗꯦꯟꯁꯅꯤ
ꯀꯝ ꯐꯖꯩꯌꯦꯀꯣ ꯅꯪꯗꯣ ꯅꯪ ꯀꯣꯟꯖꯦꯜꯗꯣ
ꯆꯥꯛ ꯍꯥꯏꯅꯤꯡꯕ ꯂꯩꯇꯦ ꯍꯥꯏꯅꯤꯡꯕ ꯂꯩꯇꯕꯒꯤ ꯌꯥꯝ ꯊꯥꯒꯠꯆꯔꯤ
ꯏꯁ ꯍꯥꯏꯅꯤꯡꯕ ꯂꯩ ꯍꯥꯏꯅꯤꯡꯉꯗꯤ ꯌꯥꯝ ꯂꯩꯑ ꯀꯔꯤꯅꯣ ꯅꯪ ꯑꯦ ꯀꯔꯤꯒꯤ ꯂꯩꯇꯕ ꯍꯥꯏꯇꯥꯔꯦ
ꯑꯦ ꯈꯪꯒꯦ ꯈꯪꯗꯦ
ꯊꯪꯉꯣ ꯈꯪꯕꯤꯌꯣ ꯍꯌꯦꯡ ꯀꯥ ꯆꯠꯀꯗ꯭ꯔꯣ ꯈꯪꯕꯤꯌꯣ ꯈꯪꯕꯤꯌꯣ
ꯈꯝꯕꯤꯔꯣꯏ ꯈꯝꯕꯤꯔꯣꯏ
ꯍꯌꯦ ꯏꯪ ꯀꯥꯏ ꯆꯠꯀꯗ꯭ꯔꯣ ꯅꯪꯗꯣ
ꯍꯌꯦꯡꯒ ꯔꯥ
ꯎꯝ
ꯀꯣꯏꯕꯨ ꯆꯠꯀꯅꯤ
ꯀꯅꯥ ꯀꯅꯥꯒ ꯅꯣꯏ ꯁꯥꯏꯒ
ꯑꯩꯕꯤꯔꯣꯏ ꯑꯗꯨꯁꯨ
ꯅꯪ ꯍꯔꯣꯒ ꯀꯣꯏꯕ ꯆꯠꯇꯣꯏꯔꯣ
ꯀꯔꯤ
ꯅꯪ ꯍꯦꯔꯣꯒ ꯅꯪ ꯍꯦꯔꯣꯒ ꯀꯣꯏꯕ ꯆꯠꯇꯣꯏꯔꯣ ꯍꯥꯏꯕ
ꯍꯣꯏ
ꯌꯥꯝ ꯐꯖ ꯌꯥꯝ ꯐꯩꯌꯦ ꯀꯣ ꯃꯤ ꯃꯆꯥꯗꯤ ꯍꯦꯔꯣꯒ ꯂꯩꯔꯗꯅ ꯑꯩꯁꯨ ꯑꯣꯏꯅꯤꯡꯉꯦ ꯅꯪꯒꯤ ꯍꯦꯔꯣꯗꯣ
ꯌꯥꯔꯣꯏ ꯑꯃꯈꯛꯇ ꯄꯥꯝꯕꯅꯤ
ꯑꯃ ꯈꯇꯪ ꯑꯃ ꯑꯃꯃꯨꯛ ꯅꯪ ꯊꯥꯗꯣꯛꯑꯒ ꯆꯠꯈ꯭ꯔꯗꯤ ꯅꯪꯕꯨ ꯊꯥꯗꯣꯛꯑꯒ ꯆꯠꯈ꯭ꯔꯗꯤ ꯀꯩꯗꯧꯔꯤꯅꯤ ꯅꯪ
ꯀꯔꯤ
ꯅꯪ ꯍꯤꯔꯣꯗ ꯅ ꯑꯣꯁ ꯗꯣꯒ ꯆꯥꯏꯈꯔꯗꯤ
ꯀꯔꯤꯅꯣ ꯅꯣꯛꯑꯒ ꯂꯩꯕꯗꯣ ꯍꯨꯡ
ꯑ ꯀꯩꯁꯨ ꯅꯠꯇꯦꯗ
ꯎꯝ ꯅꯣꯛꯑꯒ ꯀꯩꯁꯨꯅꯠꯇꯦ ꯀꯩꯁꯨꯅꯦ ꯍꯥꯏꯌꯣ
ꯑ ꯀꯩꯁꯨ ꯅꯠꯇꯦ
ꯀꯩꯁꯨꯅꯤ
ꯅꯃꯥꯟꯅꯕꯤꯁꯦ ꯇꯨꯝꯗ꯭ꯔꯤꯕꯣ ꯍꯧꯖꯤꯛ ꯐꯥꯎ
ꯉꯁꯥꯏꯗꯒꯤ ꯇꯨꯝꯃꯒꯦ ꯍꯥꯏꯔꯒ ꯅꯃꯥꯟꯅꯕꯤꯁꯤꯡꯗꯣ
ꯅꯣꯏ ꯀꯅꯥꯁꯨ ꯇꯨꯝꯒꯦ ꯍꯥꯏꯗꯦꯗ
ꯏꯁ ꯍꯥꯏꯔꯛꯑꯦꯗ
ꯍꯩꯗꯤ ꯍꯣꯏ
ꯎꯝ ꯎꯝ ꯅꯔꯁꯤꯡ ꯇꯝꯃꯒ
ꯅꯠꯇꯦ ꯑꯁ ꯅꯔꯁ ꯆꯤꯡꯗꯤ ꯑꯁ ꯑꯩꯕꯨ ꯃꯟꯕ꯭ꯔ ꯅꯔꯁꯤꯡ ꯇꯝꯕ
ꯃꯥꯅꯦ ꯃꯥꯅꯦ
ꯀꯩꯒꯤ
ꯅꯪ ꯅꯔꯁꯤꯡ ꯑꯣꯏꯔꯒ
ꯎꯝ
ꯑ ꯅꯔꯁꯤꯡ ꯂꯣꯏꯔꯒ
ꯑꯥꯔꯠꯁ ꯁ꯭ꯇꯨꯗꯦꯟꯅꯤ ꯍꯥꯏ ꯅꯆꯤꯡ ꯈꯨꯊꯤꯗꯣ
ꯅ ꯑꯩꯅ ꯍꯩꯕꯗꯤ ꯅꯪ ꯑꯩꯕꯨ ꯅꯔꯁ ꯅꯔꯁꯤꯡ ꯇꯝꯕ ꯃꯥꯟꯅꯩꯌꯦ ꯍꯥꯏꯌꯦꯀꯣ
ꯅꯔ ꯅꯔꯁꯤꯡꯅꯦ ꯅꯔꯁꯤꯡ ꯇꯝꯕ꯭ꯔꯥ ꯍꯪꯕꯅꯦ
ꯑꯥ ꯇꯝꯗꯦ ꯑꯥꯔꯠꯁꯅꯤ ꯍꯥꯏꯔꯒ ꯑꯔꯁꯅꯤ ꯍꯥꯏꯔꯗ ꯀꯩꯅꯣ ꯑꯦ ꯍꯩꯕꯤꯔꯣꯏ ꯍꯩꯕꯤꯔꯣꯏ ꯑꯦ ꯌꯥꯔꯣꯏ
ꯀꯔꯤ
ꯑꯩꯅꯪ
ꯎꯝ ꯍꯥꯏꯕꯤꯔꯣꯏ ꯍꯥꯏꯕꯤꯔꯣꯏ ꯍꯥꯏꯕꯤꯌꯣ ꯍꯥꯏꯕꯤꯌꯣ ꯍꯥꯏꯕꯤꯅꯤꯡꯉꯣ ꯍꯥꯏꯕꯤꯅꯤꯡꯉꯣ
ꯇꯥꯁꯨꯨ ꯇꯥꯕꯤꯔꯣꯏ ꯇꯔꯗꯦ ꯑꯦ ꯎꯆꯦꯛ ꯑꯃ ꯂꯩꯕ ꯃꯥꯜꯂꯦ
ꯍꯥꯏꯕꯤꯅꯤꯡꯉꯣ ꯍꯥꯏꯕ
ꯍꯥꯥ
ꯎꯝ
ꯀꯔꯤ ꯑꯑꯥ ꯍꯥꯏꯕꯤꯔꯣꯏ
ꯍꯥꯏꯕꯤꯅꯤꯡꯉꯣ
ꯍꯥꯏꯕꯤ ꯗ‌ꯦ
ꯀꯔꯤꯒꯤꯔ ꯅꯪ ꯅꯁꯛꯇꯣ ꯀꯩꯅꯣ ꯃꯥꯜꯂꯦ
ꯀꯔꯤ
ꯑ ꯍꯃꯦꯟ ꯃꯥꯜꯂꯦ ꯅꯪ ꯅꯁꯛꯇꯣ
ꯀꯔꯤ
ꯈꯪꯗꯦ ꯈꯪꯗꯦ
ꯑꯩꯒꯤ ꯁꯛ ꯃꯥꯅꯩ ꯍꯥꯏꯕ
ꯍꯨꯏ ꯃꯥꯜꯂꯦ ꯍꯥꯏꯕ
ꯍꯨꯏ
ꯎꯝ
ꯑꯦ ꯀꯥꯏꯗ‌ꯦ ꯑꯩꯗꯤ ꯍꯨꯏ ꯄꯥꯝꯕꯅꯤꯗ
ꯎꯝ ꯎꯝ
ꯎꯝ ꯎꯝ
ꯑꯣ ꯍꯣ ꯇꯕꯔ‌ꯣ ꯇꯕꯔ‌ꯣ ꯏꯁ ꯑꯩ ꯀꯔꯤ ꯈꯨꯝꯕ꯭ꯔꯅ‌ꯦ ꯀꯔꯤ ꯉꯥꯡꯕ꯭ꯔꯅ‌ꯦ
ꯈꯪꯗꯦ
ꯈꯪꯗ꯭ꯔꯒ ꯀꯔꯤ ꯇꯥꯏ ꯍꯥꯏꯔꯦ ꯍꯥꯏꯕ ꯑꯗꯨꯗꯤ
ꯑꯩꯒꯤ ꯈꯨꯠꯁꯤꯅꯤ ꯍꯦ ꯀꯩꯅꯣ
ꯀꯔꯤꯅ ꯀꯔꯤꯅ‌ꯦ ꯍꯥꯏꯕ
ꯑꯩꯒꯤ ꯈꯨꯁꯤꯅꯤ
ꯅꯪꯒꯤ ꯈꯨꯁꯤ ꯅꯠꯇꯦ ꯑꯩꯒꯤ ꯈꯨꯁꯤꯅꯦ
ꯑꯦ ꯂꯥꯡ ꯒꯅꯨ
ꯑꯩꯒꯤ ꯄꯨꯛ ꯅꯥꯔꯦ ꯑꯩ ꯍꯤꯗꯥꯛ ꯀꯥꯞꯄ ꯂꯥꯛꯑꯣ
ꯑꯁ ꯑꯩ ꯅꯔꯁꯤꯡ ꯇꯥꯝꯗꯦ ꯍꯥꯏꯔꯒ ꯀꯔꯤꯔꯣ ꯐꯨꯒꯦ
ꯏꯁ ꯅꯆꯤꯟ ꯊꯤꯕꯗ‌ꯣ ꯑꯩ ꯈꯪꯉ‌ꯦ
ꯀꯔꯤꯒꯤ ꯃꯆꯤꯡ ꯊꯤꯒꯦꯔꯥ ꯑꯗꯨꯒꯤ ꯋꯥꯔꯤꯗꯣ ꯑꯁꯣ ꯌꯔ ꯀꯔꯤꯔꯣ
ꯇꯤꯟꯊ꯭ꯔꯣꯠ ꯌꯥꯝ ꯆꯥꯕ ꯅꯪꯗꯣ
ꯏ ꯑ ꯏ ꯏ ꯏ
ꯏ ꯎ ꯏ ꯏ ꯑ ꯑ
ꯁꯤꯒꯦꯗꯧꯔꯦ
ꯐꯌꯦꯡ ꯀꯥꯏ ꯆꯠꯀꯗ꯭ꯔꯣ
ꯀꯔꯤ
ꯍꯌꯦꯡ ꯀꯥꯏ ꯆꯠꯀꯗ꯭ꯔꯣ
ꯀꯣꯏꯕ ꯆꯠꯀꯅꯤ ꯍꯥꯏꯕ ꯇꯥꯗꯦ
ꯑꯃꯨꯛ ꯄꯥꯏꯊꯣꯛꯈ꯭ꯔꯕ
ꯀꯥꯎꯗ꯭ꯔꯤ ꯄꯥꯏꯊꯣꯛꯈ꯭ꯔꯕ ꯑꯩ ꯏꯅꯥꯛꯇ ꯌꯧꯗ꯭ꯔꯤꯀꯥꯟꯗ
ꯑꯝ
ꯅꯪ ꯍꯦꯔꯣꯗꯣ ꯃꯁꯛꯏ ꯌꯥꯝ ꯐꯖꯔꯝꯗꯧ ꯃꯥꯜꯂꯦꯀꯣ
ꯌꯥꯝ ꯐꯖꯕꯅꯤ ꯐꯖꯗ꯭ꯔꯗꯤ ꯀꯔꯤꯒꯤ ꯀꯣꯏꯕ ꯆꯠꯀꯦꯔꯣ
ꯏꯁ ꯅꯔꯥꯏꯕꯛ ꯌꯥꯝ ꯌꯥꯝ ꯐꯔꯕꯅꯦ ꯑꯗꯣ ꯍꯥꯏꯕꯤꯕꯤꯗꯣ ꯊꯤ ꯊꯤ ꯌꯥꯝꯊꯤꯕꯅ‌ꯦ ꯌꯥꯝ ꯊꯤꯕꯅ‌ꯦ ꯍꯥꯏꯕ ꯑꯩꯅ ꯐꯖꯕ꯭ꯔꯥ ꯍ‌ꯦꯕꯤꯔꯒ ꯌꯥꯝ ꯐꯖꯩ
ꯌꯥꯝ ꯐꯖꯕꯅꯤ ꯀꯩꯅꯣ
ꯊꯤꯕꯅꯦ ꯈꯥꯡꯉ‌ꯦ
ꯑꯦ ꯐꯖꯗ꯭ꯔꯗꯤ ꯀꯣꯏꯔꯣꯏꯅꯦ ꯀꯔꯤꯔꯣ
ꯅꯪꯗꯤ ꯑꯊꯤ ꯊꯤꯕ ꯈꯇꯪ ꯊꯤꯔꯒ ꯀꯣꯏꯕꯗ‌ꯣ ꯃꯤꯗꯥ
ꯅꯪ ꯅꯪꯁꯨ ꯊꯤꯕ꯭ꯔꯣ ꯑꯗꯨꯒꯤ ꯑꯣꯏ ꯑꯣꯢꯔꯝꯒꯅꯤ
ꯑꯩꯗꯤ ꯑꯩꯗꯤ ꯌꯥꯝ ꯐꯖꯩꯌꯦ ꯑꯩꯗꯣ ꯐꯖꯃꯟꯕꯒꯤ ꯐꯤꯂꯝ ꯀꯨꯝꯁꯤꯅ ꯀꯧꯔꯛꯄ
ꯑꯗꯨꯒ ꯅꯪꯒꯤ ꯆꯥꯛꯗꯨ ꯀꯗꯥꯏ ꯊꯝꯒꯦ ꯇꯧꯔꯣ ꯅꯪ ꯑꯗꯨꯃꯥꯏꯅ ꯍꯥꯏꯔꯒ
ꯑꯦ ꯁꯛꯇꯨ ꯀꯗꯥꯏꯗ ꯊꯥꯡꯒꯗ꯭ꯔꯅꯦ
ꯁꯔꯗꯨ ꯀꯗꯥꯏ ꯊꯝꯒꯗ꯭ꯔꯣ ꯍꯥꯏꯕ
ꯑ ꯒꯨꯔꯨ ꯒꯨꯔꯨ ꯒꯔꯥ
ꯇꯨꯡꯒ꯭ꯔꯨ ꯇꯨꯡꯒ꯭ꯔꯨ ꯍꯥꯏꯕ꯭ꯔꯥ ꯍꯧꯖꯤꯛꯀꯤꯗꯣ ꯀꯔꯤ ꯋꯥꯅꯣ ꯅꯪꯒꯤ ꯇꯥꯕ꯭ꯔꯣ
ꯅꯪꯅ ꯑꯗꯨꯝ ꯒ꯭ꯌꯥꯟ ꯇꯥꯑꯣ ꯈꯪꯗꯦ ꯑꯩ
ꯇꯥꯕ꯭ꯔꯣ ꯅꯪꯒꯤ ꯍꯧꯗꯥꯡꯗꯣ ꯍꯧꯗꯥꯡꯗꯣ ꯍꯧꯗꯥꯡꯗꯣ ꯍꯥꯏꯕ ꯍꯦꯗꯥꯡꯗꯣ ꯈꯪꯕ꯭ꯔꯥ ꯍꯧꯗꯥꯡ ꯈꯪꯉꯣꯏ ꯍꯥꯏꯕ ꯅꯣꯏ ꯕꯥꯗ ꯍꯪꯉꯨ ꯍꯌꯦꯡ ꯐꯣꯟ ꯍꯪꯉꯨ ꯍꯧꯗꯥꯡꯗꯣ ꯍꯪꯉꯨ ꯅꯣꯢ ꯕꯥꯗ
ꯋꯨꯢ ꯋꯨꯢ ꯢ ꯀꯔꯤ
ꯍꯧꯗꯥꯡꯗꯨ ꯅꯣꯏꯕꯥꯗ ꯍꯪꯉꯨ ꯍꯥꯏꯕ ꯍꯥꯌꯦꯡ
ꯑ
ꯀꯔꯤꯒꯤꯔꯥ ꯑꯩꯁꯦ ꯅꯪꯕꯨ ꯌꯥꯝ ꯅꯨꯡꯁꯤꯌꯦꯅꯦ ꯍꯥꯏꯗꯦ
ꯍꯥꯏꯌꯣ
ꯏꯁ ꯃꯤꯅ ꯅꯨꯡꯁꯤꯌꯦ ꯍꯥꯏꯔ ꯑꯃꯨꯛꯀ ꯇꯥꯅꯤꯡꯕ ꯃꯥꯜꯂꯤꯅꯦ ꯍꯥꯏꯗꯦ
ꯆꯥ ꯇꯥꯗꯕꯒꯤꯅꯤ ꯀꯔꯤꯔꯣ ꯑꯥꯆꯥ
ꯑꯩ ꯅꯪꯕꯨ ꯁꯨꯡꯅꯨꯡ ꯅꯨꯡꯁꯤꯗꯦ ꯍꯥꯏꯕ ꯅꯪꯅ ꯅꯨꯡꯁꯤꯔꯁꯨ
ꯑꯥ
ꯇꯥꯕ꯭ꯔꯥ
ꯇꯥꯗꯦ
ꯀꯔꯤꯒꯤ ꯇꯥꯗꯕ
ꯑꯩꯒꯤ ꯈꯨꯁꯤꯅꯤ ꯇꯥ ꯑꯩꯅ ꯇꯥꯅꯤꯡꯗ꯭ꯔ ꯇꯥꯅꯤꯡꯕ ꯃꯇꯝꯗ ꯇꯥꯒꯦ ꯇꯥꯅꯤꯡꯗ꯭ꯔꯕ ꯃꯇꯝꯗ ꯇꯥꯔꯣꯏ
ꯅꯪꯗꯣ ꯀꯩꯅꯣ ꯌꯥꯝ ꯆꯥꯕ ꯃꯥꯂꯤꯗ
ꯀꯔꯤ
ꯆꯥꯕ ꯍꯥꯏꯁꯤ ꯆꯥꯕ ꯌꯥꯗꯕ ꯆꯤꯟꯖꯥꯛ ꯌꯥꯝ ꯆꯥꯕ ꯃꯥꯜꯂꯤꯗ ꯅꯪꯗꯣ
ꯀꯔꯤ
ꯀꯔꯤꯅꯦ
ꯀꯔꯤ
ꯀ꯭ꯔꯤꯔꯣ ꯀ꯭ꯔꯤꯅꯦ
ꯑꯩ ꯀꯣꯏꯅꯕ ꯁꯨꯛꯇꯪ ꯊꯝꯗꯦ ꯄꯣꯃꯤꯁ ꯍꯥꯏꯔꯛꯑꯣꯅꯦ ꯀꯔꯤ ꯀꯔꯤ ꯀꯗꯥꯏ ꯀꯔꯤ ꯍꯥꯏꯕꯥ ꯑꯣ ꯀꯗꯔ ꯀꯟ
ꯀꯗꯔ
ꯑꯥꯏ
ꯍꯣ ꯀꯗꯔ
ꯀꯔꯤ
ꯀꯗꯔ ꯍꯩꯕꯤ
ꯏ ꯕꯤꯕꯤ ꯌꯦꯌꯦꯌꯦ
ꯃꯦꯆꯤꯟ ꯀꯟꯕꯤ
ꯀꯩꯅꯣ
ꯅꯦꯡꯕꯨ ꯅꯨꯡꯁꯤꯌꯦ
ꯏꯆꯦ ꯅꯨꯡꯁꯤꯒꯅꯨ ꯑꯩ ꯅꯨꯡꯁꯤ ꯁꯤꯕ ꯅꯨ ꯑꯩ ꯑꯩ ꯅꯨꯡꯁꯤꯕ ꯂꯩꯌꯦ ꯑꯩꯕꯨ ꯅꯨꯡꯁꯤ
ꯑꯩ ꯅꯪꯕꯨ ꯑꯩ ꯅꯪꯕꯨ ꯅꯨꯡꯁꯤꯕꯤꯔꯣꯏ ꯐꯥꯒꯤ ꯇꯧꯕꯅꯦ
ꯑ ꯑꯣꯏꯗꯤ ꯅꯨꯡꯁꯤꯕ ꯂꯩꯌꯦ
ꯅꯨꯡꯁꯤꯕ ꯂꯩꯔꯁꯨ ꯑꯩꯗꯤ ꯅꯪꯕꯨ ꯅꯨꯡꯁꯤꯗꯦ
ꯑꯣ ꯑꯣ ꯑꯣ ꯑꯣ ꯁꯣ ꯁꯦꯗ ꯀꯔꯤ
ꯀꯔꯤ ꯅꯠꯇꯦ
ꯀꯔꯤ
ꯀꯔꯤ ꯅꯠꯇꯦ ꯍꯥꯏꯕ ꯅꯪꯁꯦ ꯈꯣꯡꯗ꯭ꯔꯨꯝ ꯈꯣꯡꯗ꯭ꯔꯨꯝ ꯌꯥꯝ ꯆꯥꯎꯕ ꯀꯥꯟꯅꯔꯦ
ꯀꯔꯦ ꯀꯔꯛ ꯀꯔꯛꯈꯀꯔꯦ ꯇꯥꯅꯤꯡꯗꯦ
ꯎꯝ ꯍꯍ ꯋꯥꯔꯦꯗ ꯀꯔꯤꯒꯤꯔ
ꯀꯅꯥꯅ ꯈꯪꯁ ꯇꯨꯝꯃꯣ ꯑꯉꯥꯡꯁꯤꯡ ꯍꯧꯖꯤꯛ ꯐꯥꯎꯁꯨ ꯀꯔꯤꯒꯤ ꯇꯨꯝꯗꯕꯗ ꯂꯩꯕ꯭ꯔꯣ
ꯍꯣꯏ ꯍꯣꯏ ꯇꯨꯝꯅꯤꯡꯉꯥꯏ ꯇꯧꯈ꯭ꯔꯒꯦ ꯑꯩ ꯊꯝꯃꯒ ꯇꯨꯝꯃꯒꯦꯀꯣ
ꯑꯧ
ꯒꯨꯗ ꯅꯥꯏ ꯒꯨꯗ ꯅꯥꯏꯠ
ꯑꯪ ꯐꯥ
ꯒꯨꯗꯨꯗ꯭ꯔꯤꯝ ꯒꯨꯗꯗ꯭ꯔꯤꯝ ꯅꯪꯗꯤ ꯍꯨꯏꯕꯨ ꯃꯪꯉꯕꯣ ꯍꯨꯏꯗ꯭ꯔꯤꯝ ꯍꯨꯏꯗ꯭ꯔꯤꯝ
ꯎꯝ ꯀꯥꯏꯗꯦ ꯀꯔꯤ ꯀꯔꯥ ꯍꯥꯏꯕꯤꯔꯁꯨ ꯀꯥꯏꯗꯦ ꯑꯩꯈꯣꯏꯗꯤ
ꯎꯝ ꯅꯪꯗꯤ ꯃꯤ ꯌꯥꯝ ꯐꯥꯕꯅꯤꯅ
ꯍꯥ
ꯅꯪꯗꯤ ꯃꯤ ꯌꯥꯝ ꯐꯕꯅꯦ ꯍꯥꯏꯕ
ꯍꯥꯗ꯭ꯔꯗꯤ ꯑꯩꯁ ꯍꯥꯗ꯭ꯔꯗꯤ ꯅꯪꯕꯨꯁꯨ ꯉꯝ ꯐꯔꯔꯣꯏꯅꯦ ꯀꯔꯤꯔꯣ ꯑꯁ ꯍꯧꯖꯤꯛ ꯐꯥꯎꯁꯨ ꯈꯪꯗꯕꯤꯗ ꯂꯩꯕ꯭ꯔꯥ ꯅꯪ
ꯈꯪꯉꯦ ꯈꯪꯉꯦ
ꯑꯗꯨꯗꯤ ꯌꯥ
ꯑ ꯇꯨꯝꯅꯤꯡꯕ ꯇꯨꯝꯅꯤꯡꯉꯦ ꯇꯨꯝꯕ
ꯇꯨꯝꯃꯣ
ꯇꯥꯕ꯭ꯔꯣ
ꯀꯔꯤ
ꯑꯁ ꯊꯝꯃꯒꯦ ꯀꯣ ꯑꯩ ꯇꯧꯝꯃꯒꯦ ꯀꯣ
ꯑ ꯇꯨꯝꯃꯣ
ꯍꯣꯏ ꯍꯣꯏ ꯕꯥ ꯕꯥꯏ
ꯀꯔꯤꯅꯣ ꯉꯥꯎꯕ꯭ꯔꯥ ꯅꯪ ꯉꯥꯎꯕ꯭ꯔꯥ ꯅꯪ
ꯊꯣꯏꯕꯤ ꯇꯨꯝꯃꯣ
ꯑꯧ